ꯇꯥꯕ꯭ꯔꯣ ꯀꯔꯤ ꯇꯧꯋꯦ
ꯀ꯭ꯂꯥꯁ ꯂꯣꯏꯔꯕ ꯅꯣꯏꯒꯤ
ꯍꯣꯏ ꯂꯣꯏꯔꯦ ꯅꯈꯣꯏꯒꯤꯗꯨ
ꯑꯣ ꯀ꯭ꯂꯥꯁ ꯂꯣꯏꯔꯕ ꯈꯜꯂꯨꯔꯦ ꯑꯩꯗꯤ
ꯑꯣ ꯑꯣ ꯊꯨꯅ
ꯅꯨꯡꯁꯥ ꯌꯥꯝ ꯁꯥꯏꯀꯣ ꯍꯧꯖꯤꯛꯀꯥꯟꯁꯦ
ꯍꯥ
ꯅꯨꯡꯁꯥ ꯌꯥꯝ ꯁꯥꯌꯦꯕ
ꯍꯣꯏ ꯍꯣꯏ ꯑꯗꯨꯅꯦ
ꯎꯄꯥꯢ ꯂꯩꯇꯦ
ꯍꯣꯏ
ꯅꯨꯡꯁꯥ ꯁꯥꯃꯟꯕꯒꯤ
ꯆꯥꯛ ꯆꯥꯔꯕ꯭ꯔꯣ ꯅꯪ
ꯑꯥ ꯆꯥꯗ꯭ꯔꯤꯗꯥ
ꯅꯣꯢꯗꯤ
ꯑꯩꯗꯤ ꯆꯥꯔꯦ꯫
ꯑꯣ ꯆꯥꯔꯗꯤ ꯐꯔꯦ꯫
ꯎꯝ
ꯀꯔꯤ ꯏꯟꯁꯥꯡ ꯆꯥꯒꯦ
ꯉꯁꯤꯗꯣ ꯑꯂꯨꯒ ꯌꯦꯔꯨꯝ ꯄꯤꯌꯦ ꯅꯣꯏꯗꯤ
ꯑꯝ ꯌꯥꯝ ꯍꯥꯎꯅ ꯆꯥꯈ꯭ꯔꯕ ꯃꯥꯜꯂꯤꯗ꯫
ꯍꯣꯏ ꯂꯥꯛꯈ꯭ꯔꯦ ꯌꯥꯝꯅ ꯍꯥꯏ
ꯑꯩꯁꯨ ꯃꯤꯠ ꯌꯥꯝ ꯅꯥꯏꯌꯦ꯫
ꯀꯔꯤ ꯍꯥꯢꯕ ꯀꯔꯤ ꯅꯥꯏꯕꯥ
ꯀꯔꯤ ꯇꯧꯋꯦ ꯅꯪ ꯐꯖꯅ ꯋꯥꯔꯤ ꯁꯥꯗꯦ ꯍꯥꯏꯗꯤ ꯑꯗꯨꯃꯥꯏꯅ
ꯅꯠꯇꯦ ꯑꯦ ꯀꯩꯅꯣꯃ ꯑ ꯂꯥꯢꯔꯤꯛ ꯌꯦꯡꯕꯒꯤꯅꯦ꯫ ꯑꯩꯗꯣ ꯁ꯭ꯀꯨꯜꯒꯤ ꯒ꯭ꯔꯨꯞꯇ ꯉꯥꯛꯗ ꯌꯦꯡꯈꯤꯕ꯫
ꯎꯝ ꯅꯨꯡꯉꯥꯏꯇꯦꯍꯦ ꯑꯗꯨꯃꯥꯏꯅ ꯋꯥꯔꯤ ꯁꯥꯕꯗꯨ꯫
ꯑꯗꯨꯒꯤꯅꯤꯗ
ꯑꯗꯣ ꯐꯖꯅ ꯇꯧꯁꯤꯒꯣ ꯑꯗꯨꯗꯤ
ꯄꯔꯁꯦꯟ ꯇꯧꯅꯤ ꯀꯧꯅꯤ
ꯀꯔꯤ
ꯎ ꯅꯪꯗꯤ ꯉꯁꯤ ꯀ꯭ꯔꯤ ꯀ꯭ꯔꯤ ꯊꯕꯛ ꯇꯧꯅꯤꯅ ꯗ꯭ꯌꯨꯇꯤ ꯑꯃꯨꯛ ꯐꯠ ꯆꯠꯇꯣꯏꯔꯥ
ꯅꯠꯇꯦ ꯑꯦ ꯉꯁꯤꯗꯤ ꯗꯌ꯭ꯨꯇꯤ ꯍꯣꯢ ꯂꯩꯇꯦ
ꯀ꯭ꯂꯥꯁ ꯂꯣꯏꯔꯒ ꯗ꯭ꯌꯨꯇꯤ ꯂꯩꯕ ꯅꯠꯇ꯭ꯔꯣ
ꯅꯠꯇꯦ ꯑꯩꯒꯤꯗꯤ ꯗ꯭ꯌꯨꯇꯤ ꯂꯩꯇꯦ ꯉꯁꯤ ꯑꯩꯗꯤ ꯁꯨꯇꯤ ꯄꯥꯛ ꯂꯣꯢꯈ꯭ꯔꯦ
ꯑꯦ ꯌꯥꯝ ꯐꯩꯒꯣ ꯁꯨꯇꯤ ꯂꯧꯕꯁꯤꯡꯗꯤ
ꯍꯣꯔꯦꯟ ꯀꯣꯟꯅ ꯅꯪꯗꯤ ꯅꯠꯇꯦ
ꯑꯩꯗꯤ ꯂꯥꯛꯇꯦ
ꯎꯝ ꯑꯗꯧꯗꯤ ꯂꯧꯈ꯭ꯔꯦ
ꯃ ꯏꯁ ꯂꯅ
ꯑꯗꯨꯃꯥꯢꯅ ꯅꯨꯡꯉꯥꯏꯇꯦ ꯅꯁꯥ ꯅꯨꯡꯉꯥꯏꯇꯦ ꯑꯗꯨꯅꯦ ꯁꯨꯇꯤ ꯂꯧꯕ ꯂꯧꯈ꯭ꯔꯦ
ꯍꯣꯢ ꯍꯣꯢ ꯎꯝ ꯀꯩꯅꯣꯃ ꯑꯥ ꯅꯣꯏꯗꯣ ꯀꯔꯤ ꯃꯇꯝꯗ ꯂꯣꯢꯗꯨꯢꯅꯣ ꯀꯣꯔꯁꯇꯣ
ꯑꯗꯣ ꯍꯧꯖꯤꯛꯁꯨ ꯊꯥ ꯑꯍꯨꯝ ꯃꯔꯤꯒꯨꯝꯕ ꯂꯩꯌꯦ
ꯑꯣ ꯑꯗꯨꯗꯤ ꯀꯨꯏꯗꯅ ꯂꯣꯏꯁꯥꯜꯂꯅꯤ ꯑꯩꯁꯨ ꯆꯍꯤ ꯑꯥ ꯊꯥ ꯃꯔꯤ ꯃꯉꯥ ꯂꯩꯔꯤ ꯅꯪ ꯗꯤꯁꯦꯝꯕꯔꯗ ꯂꯣꯏ ꯀ ꯗꯧ ꯃꯥꯜꯂꯦ ꯑꯩꯗꯤ ꯗꯤꯁꯦꯝꯕꯔ ꯗꯦꯠ ꯇꯦꯟ ꯋꯥꯢꯗ
ꯑꯣ ꯑꯣ ꯑꯗꯨꯗꯤ ꯐꯔꯦ ꯂꯣꯢꯔꯗꯤ ꯅꯪ ꯀꯗꯥꯢꯗ ꯆꯠꯒꯅꯤ
ꯈꯪꯗꯦ ꯃꯅꯤꯄꯨꯔꯗ ꯂꯩꯒꯗꯧ ꯃꯜꯂꯦ ꯏꯝꯐꯥꯜꯗ ꯑꯗꯨꯝ
ꯍꯣꯢ ꯑꯗꯨꯁꯨ ꯐꯩꯒꯣ
ꯐꯥꯔꯦ ꯅꯪ ꯆꯠꯆꯍꯧꯔꯤꯗꯨ
ꯑꯍꯣꯏ
ꯎꯝ
ꯂꯩꯇꯦ
ꯅꯪꯇꯣ ꯈꯪꯗꯦ ꯍꯧꯖꯤꯛꯀꯥꯟꯗꯨ ꯑꯈꯣꯏꯒꯤ ꯌꯨꯝꯗ ꯁ꯭ꯋꯥꯏꯗꯤ ꯋꯥꯔꯤ ꯁꯥꯗ ꯑꯗꯨꯅꯗꯤ ꯈꯪꯗꯦ ꯍꯧꯖꯤꯛꯇꯣ
ꯅꯪꯅꯤ ꯀꯔꯤ ꯌꯨꯝꯕꯨ ꯋꯥꯔꯤ ꯁꯥꯗꯕ ꯃꯃꯥꯗꯣ ꯊꯕꯛ ꯌꯥꯝ ꯆꯤꯟꯕ꯭ꯔꯣ
ꯏꯃꯥꯗꯣ ꯊꯕꯛꯁꯦ ꯌꯥꯝ ꯆꯤꯜꯂꯦ ꯗꯨꯒ ꯑꯩꯅ ꯀꯣꯜ ꯇꯧꯔꯗꯤ ꯑꯩꯗꯤ ꯍꯨꯆꯤꯛꯇꯣ ꯒꯥꯔꯗꯦꯟꯗ ꯂꯩꯌꯦ ꯑꯩ ꯍꯨꯖꯤꯛꯇꯣ ꯃꯄꯥꯟꯗ ꯑꯩꯒꯤ ꯐ꯭ꯔꯦꯟ ꯉꯣꯟꯗ ꯆꯤ ꯊꯥꯏꯌꯦ ꯗꯨꯒꯨꯝꯕ ꯀꯔꯤ ꯀꯔꯤ ꯍꯥꯏꯌꯦ ꯑꯗꯨꯅꯦ ꯏꯃꯥꯗꯣ
ꯊꯕꯛ ꯌꯥꯝ ꯊꯕꯛ ꯌꯥꯝ ꯆꯤꯟꯕꯒꯤ ꯑꯣꯏꯔꯝꯅꯤ
ꯍꯣꯏ ꯑꯗꯣ ꯅꯨꯟꯗꯥꯡꯗ ꯑꯩꯅ ꯀꯣꯜ ꯇꯧꯔꯦꯁꯤꯗꯤꯀꯣ ꯃꯥꯅ ꯍꯥꯏꯕꯗꯨ ꯑꯩ ꯍꯨꯆꯤꯛꯇꯤ ꯇꯨꯝ ꯇꯨꯝꯀꯦ ꯇꯨꯀꯨꯝꯕ ꯀꯔꯤ ꯀꯔꯤ ꯍꯪꯉꯦ ꯑꯗꯨꯅꯦ ꯐꯖꯅ ꯑꯣꯏꯁꯜꯂꯑꯗꯤ ꯍꯥꯏꯔꯗꯤ ꯑꯩꯒꯤ ꯑꯩ ꯑꯁꯤꯗ ꯀꯜ ꯂꯩꯌꯦ ꯑꯁꯤꯗ ꯀꯜꯂꯦ ꯑꯗꯨꯝꯅ ꯍꯥꯏꯔꯗꯤ ꯀꯣꯜ
ꯑꯣ ꯍꯣ ꯇꯥꯏꯌꯦ ꯑꯣ
ꯅꯪꯗꯤ
ꯂꯝꯍꯥꯏꯗꯩꯅꯦ ꯑꯗꯨꯃꯥꯏꯟ ꯇꯧꯕ ꯌꯥꯕ ꯊꯕꯛꯂ
ꯑꯣ
ꯆꯠꯇꯔꯤꯅꯦ ꯅꯣꯏꯒꯤ ꯆꯥꯕ ꯂꯣꯏꯔꯕꯣ
ꯍꯥꯥ
ꯆꯥꯛ ꯆꯥꯕ ꯂꯣꯏꯔꯕ꯭ꯔꯣ
ꯂꯣꯏꯗ꯭ꯔꯦ ꯅꯪꯇꯣ ꯈꯤꯇꯪ ꯆꯥꯔꯣ ꯗꯨꯒꯗꯨ ꯑꯃꯨꯛꯀ ꯆꯀꯦ ꯅꯦꯠ ꯀꯩꯀꯩ ꯆꯒ꯭ꯔꯕꯣ ꯑꯣ ꯅꯠꯇꯦ ꯑꯁꯤ ꯅꯨꯄꯤꯗꯨ ꯆꯥꯛꯇ꯭ꯔꯤ ꯍꯨꯆꯤꯛꯁꯨ
ꯃꯥ ꯆꯥꯔꯗꯤ ꯐꯥꯒꯗꯧꯕꯅꯦ ꯆꯥꯛ ꯌꯥꯝ ꯂꯩ ꯆꯥꯛ ꯌꯥꯝ ꯂꯩ ꯆꯥꯏꯌꯣ
ꯑ
ꯆꯪ ꯌꯥꯝ ꯆꯥꯛꯇꯨ ꯌꯥꯝ ꯂꯩꯕ꯭ꯔꯣ
ꯎꯝ ꯑꯦꯁꯥꯡꯁꯨ
ꯑ ꯍꯣꯏ ꯆꯥꯒꯦ
ꯍꯣꯏ ꯅꯪꯁꯨ ꯆꯥꯔꯣ ꯗ꯭ꯌꯨꯇꯤ ꯊꯦꯡꯅꯅꯤꯉꯥꯏ
ꯑꯇꯨꯗꯤꯠ ꯄꯨꯁꯦꯍꯦ
ꯎꯝ ꯄꯣꯊꯥꯅꯤꯉꯥꯏ ꯅꯪ ꯑꯃꯨꯛꯀ ꯁꯤꯟꯕꯤꯒꯦꯔꯥ
ꯀꯔꯤ
ꯄꯥꯏꯅꯦꯄꯟ ꯁꯦꯝꯕꯤꯒꯦꯔꯣ
ꯍꯣꯏꯌꯦ
ꯅꯪꯅ ꯁꯤꯟꯕꯤꯒꯦꯔꯣ ꯑꯩꯒꯤꯗꯣ ꯑꯗꯨꯗꯤ ꯅꯪꯅ ꯑꯪ ꯑꯩꯒꯤꯗꯨ ꯁꯤꯟꯒꯦꯔꯥ ꯁꯤꯟꯕꯤꯒꯦꯔꯥ
ꯍꯣꯏ ꯅꯪ ꯅꯣꯡꯃꯇꯪ
ꯑꯗꯨꯗꯤ ꯐꯔꯦꯁꯦ ꯂꯝꯁꯤꯜꯂꯖꯤ
ꯎꯝ
ꯑꯥ
ꯏꯟꯁꯥꯡ ꯌꯥꯝ ꯍꯥꯎꯖꯩ ꯑꯩꯉꯣꯟꯗ ꯃꯦꯒꯤ ꯃꯦꯒꯤ ꯂꯩꯔꯤꯕ ꯇꯣꯃꯦꯇꯣꯒ ꯎ ꯇꯣꯃꯦꯇꯣꯒ ꯁꯤꯝꯕꯤꯌꯨ ꯍꯥꯏꯕꯅꯤ
ꯍꯣꯏ ꯍꯣꯏ
ꯁꯨꯗꯗꯤ ꯑꯩ ꯆꯥꯛ ꯆꯥꯕ ꯂꯣꯢꯔꯅꯤ ꯑꯃꯨꯛꯀ
ꯍꯣꯏ ꯂꯥꯛꯑꯦ ꯂꯥꯛꯑꯦꯁꯨ
ꯎꯝ
ꯑꯗꯨꯒ ꯀꯔꯤ ꯀꯔꯤ ꯄꯨꯔꯛ ꯆꯦ
ꯈꯪꯗ꯭ꯔꯦ
ꯅꯪ ꯑꯃꯦꯠꯄ ꯇꯣꯔꯣ
ꯑꯩꯩ ꯅꯪꯕꯨ ꯑꯃꯤꯄ ꯇꯧꯖꯩ ꯑꯩ ꯑꯃꯦꯠꯄ ꯇꯧꯅꯤꯡꯉꯥꯏ ꯃꯊꯦꯜ ꯂꯩꯕ꯭ꯔꯣ
ꯑꯥꯏꯗꯤ ꯑꯩꯅ ꯍꯥꯏꯕꯗꯣ ꯑꯩꯗꯤ ꯑꯁꯤꯗ ꯐ꯭ꯔꯦꯟ ꯑꯃ ꯂꯩꯌꯦꯀꯣ ꯁꯤ ꯅꯪꯉꯣꯟꯗ ꯍꯥꯏꯕꯅꯦ
ꯑꯦ ꯅꯨꯪꯉꯥꯏꯇꯦ
ꯍꯣꯏ ꯎꯝ
ꯋꯥꯈꯜꯁꯨ ꯌꯥꯝꯅ ꯀꯔꯤ ꯍꯥꯏꯕ
ꯀ꯭ꯌꯤꯝ ꯀꯩꯝ ꯇꯥꯗ꯭ꯔꯤ ꯃꯥꯗꯨ
ꯋꯣꯏ
ꯎꯝ ꯂꯩꯌꯦ ꯑꯗꯨꯃꯥꯏꯅ ꯈꯤꯇꯪ ꯀꯣ ꯃꯥꯒꯤ ꯋꯥꯈꯜꯗꯣ ꯈꯤꯇꯪ ꯂꯣꯋꯔ ꯇꯧꯔꯁꯨ ꯐꯔꯅꯤ
ꯍꯣꯏ ꯀꯟꯃꯜꯂꯤꯀꯣ
ꯑꯣ ꯇꯝꯃꯜꯂꯦ ꯍꯦꯟꯃꯟꯈ꯭ꯔꯦ ꯅꯨꯡꯉꯥꯏꯇꯦ
ꯅꯨ ꯅꯨꯄꯥꯟꯒꯤ ꯁꯥꯏꯠꯇ ꯆꯥꯄ ꯍꯥꯔꯅꯤ ꯃ ꯃꯈꯣꯏ ꯃꯕꯥꯏꯅꯤꯗꯨꯀꯣ
ꯅꯪ
ꯍꯣꯏ ꯅꯨꯡꯁꯥ ꯌꯥꯝ ꯁꯥꯕ꯭ꯔꯣ ꯅꯣꯏꯉꯣꯟꯗ
ꯑꯩꯅꯅꯦ ꯌꯥꯝꯅ ꯁꯥꯏꯌꯦ
ꯎꯝ
ꯅꯥꯟꯁꯨ ꯍꯣꯏ ꯇꯧꯔꯣ ꯑꯗꯨꯒ ꯑꯔꯤ ꯀꯔꯤ ꯅꯣꯗꯁꯨꯣ ꯏ ꯇ ꯀꯣ ꯍꯣꯏ
ꯑꯣ ꯍꯏ
ꯍꯣꯏ ꯃꯤꯅꯤꯠ ꯃꯉꯥ ꯃꯔꯤ ꯃꯉꯥ ꯂꯩꯔꯁꯨ ꯌꯦ ꯀꯣꯟꯅꯁꯨ
ꯅ ꯍꯜ ꯂꯕꯣ ꯀꯟ ꯆꯥꯛ ꯆꯥꯕꯥ ꯉꯅꯕꯦ ꯈꯣꯏꯒꯏ ꯒꯔꯨꯞꯇ ꯆꯥꯛ ꯆꯥꯕꯥ ꯑꯃꯣꯛꯀꯥ ꯀ ꯊꯖꯒꯦ ꯆꯥꯛꯂ ꯂꯩꯔꯦ ꯐꯣꯏꯒ ꯔꯨꯟꯗꯤ
ꯑꯣ ꯍ ꯑꯗꯨꯅꯦ ꯅꯪꯅꯥ ꯊꯨꯅꯥ ꯆꯔꯒ ꯀꯗꯗ ꯆꯀꯤꯍꯥꯏꯅꯣ
ꯗꯌꯨꯇꯤ ꯆ ꯇ
ꯅꯣꯏ ꯑꯣꯏꯔꯁꯨ ꯃꯇꯝ ꯍꯧꯖꯤꯛꯁꯨ
ꯍꯣꯏ ꯍꯣꯏ
ꯄꯨꯪꯗꯣ ꯌꯥꯝ ꯂꯩꯑꯌꯦ ꯑꯗꯨꯒꯤ ꯑꯗꯨꯗ ꯀꯔꯤꯒꯤꯅꯣ ꯊꯅ ꯆꯥꯏꯦ ꯅꯥꯪꯗꯣ
ꯑꯦ ꯊꯨꯅ ꯆꯥꯗꯦ ꯇꯞ ꯇꯥꯟꯁꯨ ꯆꯥꯕꯔꯦ ꯅꯪꯅ ꯂꯥꯛꯇ꯭ꯔꯕꯅꯦꯅꯦ ꯕꯖꯔꯗꯒꯤ ꯊꯨꯅ ꯂꯥꯛꯈ꯭ꯔꯣ ꯅꯪꯁꯨ
ꯅꯠꯇ ꯅꯅꯥꯝꯊꯅ ꯆꯥ ꯑꯩꯅ ꯎꯔ ꯅꯉꯗ ꯑꯗ ꯅꯪꯒꯤ ꯋꯥꯈꯜꯁꯨꯀꯣ ꯅꯪ ꯊꯨꯅꯥ ꯆꯥꯕ
ꯅꯡ ꯎꯕ ꯑꯩꯕꯨ ꯌꯗꯔꯒ
ꯑꯩꯅꯥ ꯎꯋꯦ ꯑꯩꯅ ꯎꯔ ꯀꯅꯥꯏꯅ ꯍꯥꯏꯅꯤ
ꯍꯣꯏ ꯅꯪꯗꯤ ꯎ ꯅꯪꯗꯤ ꯅꯃꯥꯟꯅꯕꯤꯈꯣꯏꯅ ꯀꯅꯥꯕꯨ ꯍꯦꯟꯅ ꯅꯨꯡꯁꯤꯕ꯭ꯔꯣ
ꯅꯨꯪꯁꯤꯗꯦ ꯑꯦ ꯑꯗꯨ ꯅ ꯅꯕꯨꯗꯨ ꯅꯅꯨꯡꯁꯤꯗꯦ ꯑꯗꯨ ꯅꯪ ꯅꯪꯉꯣꯟꯗ ꯀꯔꯤ ꯍꯥꯏꯕ ꯏꯁꯤꯡꯁꯨ ꯄꯤꯗꯦꯀꯣ
ꯍ
ꯅꯪꯕꯨ ꯅꯨꯡꯁꯤꯗꯦ ꯑꯗꯨꯅꯦ ꯃꯥꯗꯨ ꯅꯪꯕꯨ ꯏꯁꯤꯡ ꯁꯨ ꯄꯤꯗꯦꯀꯣ ꯅꯪꯅ ꯑꯆꯇꯣꯟ ꯇꯔ꯭ꯁꯨ ꯃꯅꯥ ꯎꯗꯦ ꯅꯪꯉꯣꯟꯗ ꯏꯟꯇ꯭ꯔꯦꯁ ꯂꯩꯇ꯭ꯔꯦꯅꯦ ꯂꯥꯏꯔꯤ
ꯍꯣꯏ ꯍꯣꯏ
ꯑꯣ ꯑꯗꯨ ꯅꯥꯏꯟ ꯆꯠꯄ ꯅꯑꯥꯜ ꯊꯥꯛꯈꯔꯣ
ꯑ ꯅ ꯆ ꯊꯑꯣꯣ ꯀꯔꯤ ꯏꯁꯤꯡ ꯃꯤꯌꯥꯝ ꯂꯩꯌꯦ
ꯅꯡ ꯍꯦꯟꯃꯟꯂꯦ ꯀꯣ ꯍꯦ ꯃꯜꯝ ꯍꯥꯌꯕ ꯃꯦꯅ ꯇꯧꯔꯒ ꯑꯣ ꯐꯔꯦ ꯐꯔꯦ ꯍꯥꯏꯔꯛꯑꯦ ꯀꯔꯤꯒꯤꯅꯣꯦ
ꯑꯣ
ꯃꯔꯗꯤ ꯐꯥꯇꯍꯦ ꯅꯡ ꯁꯨ
ꯑꯣꯏ
ꯑꯩꯒꯤ ꯑꯩꯒꯤ ꯏꯃꯥꯒꯤ ꯐꯜ ꯄꯤꯛꯁꯨ ꯇꯧꯗ꯭ꯔꯦ ꯑꯅꯤ ꯍꯅꯤ ꯇꯨꯅ ꯇꯧꯔꯒꯅꯤ ꯃꯣꯌꯒꯤ ꯍꯧꯅꯕꯤꯗꯣ ꯑꯗꯣ ꯗꯦꯎꯇꯦ ꯆꯠꯄꯒꯤ ꯃꯇꯥꯡꯗ ꯇꯧꯔꯛꯒꯅꯤ ꯃꯣꯏꯒꯤ ꯇꯥꯏꯃꯤꯡꯗꯣ ꯑꯗ ꯄꯨꯡ ꯅꯥꯏꯟ ꯇꯦꯟ ꯇꯥꯔꯗꯤ ꯃꯣꯏꯗꯤ ꯑꯃꯨꯛꯀꯠꯇꯨꯝꯕꯅꯤ ꯃꯗꯨꯒꯤ ꯃꯣꯏ ꯑꯩꯒꯤ ꯃꯃꯥꯗꯣ ꯃꯣꯏꯒꯤ ꯇꯥꯏꯃꯤꯡꯒ ꯑꯩꯈꯣꯏꯒꯤ ꯇꯥꯏꯃꯤꯡꯒ ꯈꯔ ꯆꯥꯗꯦꯕ ꯃꯣꯏꯗꯤ ꯉꯥꯟꯅ ꯍꯧꯒꯠꯂꯤꯗꯅ
ꯎꯪ ꯎꯪ ꯃꯤꯠꯇꯨꯝ ꯅꯥꯢ ꯈꯣꯏ ꯌꯨꯝꯗ ꯌꯨꯝꯒꯤ ꯇꯥꯢꯃꯤꯡ ꯃꯇꯝꯒ ꯑꯗꯨꯒ ꯁꯤꯗꯤ ꯆꯞꯃꯥꯟꯅꯕ ꯅꯠꯇꯦꯀꯣ
ꯎꯪ ꯑꯩ ꯌꯨꯝꯆꯠꯄ ꯀꯥꯜꯗ ꯌꯥꯝ ꯎꯅꯤꯡꯉꯦ ꯅꯣꯏ ꯅꯣꯏꯗꯤ ꯗꯦꯍꯤꯒꯤ ꯂꯤꯠꯁꯇꯥ ꯂꯩꯔꯝꯕꯒꯤ ꯑꯣ ꯀꯗꯥꯢꯗ ꯆꯠꯂꯨꯕ ꯄꯨꯡ ꯚꯥꯔꯣ ꯄꯨꯡ ꯑꯃꯥ ꯗꯗꯤ ꯇꯨꯝꯔꯤꯌꯦ ꯍꯥꯏꯔꯒꯥ ꯑꯃꯨꯛꯀ ꯀꯧꯊꯣꯔꯛꯑꯗꯤ ꯑꯄꯨꯡ ꯑꯅꯤ ꯋꯥꯏꯗ
ꯍꯦꯛꯇꯥ ꯑꯗꯨꯅꯦ ꯌꯨꯝꯒꯤ ꯃꯇꯝ ꯑꯗꯨꯒ ꯍꯣꯁꯇꯦꯜꯒꯤ ꯃꯇꯝꯗꯣ ꯇꯣꯉꯥꯜꯂꯦ ꯆꯞ ꯃꯥꯟꯅ ꯅꯠꯇꯦ ꯑꯗꯨꯅꯦ ꯍꯣꯏ ꯑꯩꯁꯨ ꯌꯨꯝꯗ ꯆꯠꯀꯕꯗꯤ ꯑꯩꯅ ꯅꯪꯉꯣꯟꯗ ꯅꯪ ꯍꯣꯁꯇꯦꯜꯗ ꯂꯩꯝ ꯂꯩꯔꯝꯔꯦꯗꯤ ꯀꯣ
ꯎꯪ
ꯑꯩꯅ ꯀꯣꯜ ꯇꯧꯔꯗꯤ ꯅꯪꯗꯣ ꯆꯞ ꯃꯥꯟꯅ ꯑꯗꯨꯝꯃꯥꯢꯅ ꯍꯥꯏꯈꯤꯅꯤ ꯍꯥꯏꯅ ꯈꯪꯉꯦ
ꯈꯪꯗꯧ
ꯆꯠꯂꯖꯦ ꯑꯩꯅ ꯌꯨꯝꯗ ꯂꯩꯔꯤꯗꯤ ꯑꯩꯅ ꯕꯖꯔ ꯑꯗꯨꯒꯨꯝꯕ ꯂꯩꯅꯔꯒꯗꯤ ꯇꯜꯂꯦ ꯑꯩꯗꯤ ꯗꯦ ꯑꯗꯨꯃꯥꯏꯅ ꯇꯨꯝꯕ ꯂꯩꯌꯦ ꯑꯗꯨꯃꯥꯏꯅ ꯍꯥꯏꯈꯤꯅꯤ ꯅꯪꯁꯨ ꯍꯣꯁꯇꯦꯜꯗ ꯂꯩꯕꯒꯤ
ꯑꯩꯗꯤ ꯍꯧꯒꯠꯄꯗꯤ ꯉꯟꯅ ꯑꯗꯨꯝ ꯍꯧꯒꯠꯄꯅꯤꯗ
ꯍꯣꯏ ꯑꯗꯨ ꯑꯣꯏꯔꯁꯨ ꯑꯩꯅ ꯈꯪꯉꯦ ꯅꯪꯒꯤꯗꯣ
ꯑꯦ ꯁꯥꯢꯌꯦ ꯁꯥꯢꯌꯦ
ꯍꯣ ꯈꯪꯉꯤꯍꯦ ꯑꯗꯨꯑꯣꯢꯔꯗꯤ